ꯇꯥꯏꯠ ꯀꯥꯏꯔꯣ ꯇꯥꯏ ꯇꯥꯏ ꯍꯥꯏꯕꯤꯔꯛꯑꯣ
ꯑꯣꯏ ꯇꯥꯏꯌꯦ
ꯄꯥꯏꯔꯣ
ꯍꯣꯏ ꯍꯥꯏꯕꯤꯒꯦꯀꯣ ꯑꯩꯒꯤ ꯋꯥꯔꯤꯗꯤ
ꯎꯝ
ꯅꯨꯡꯉꯥꯏꯔꯕ꯭ꯔꯣ ꯆꯥꯛ ꯆꯥꯔꯔꯕ꯭ꯔꯣ ꯑꯣ ꯍꯣꯏ ꯑꯣꯀꯦ ꯍꯥꯏꯕꯤꯒꯦꯀꯣ ꯃꯂꯝꯁꯤꯕꯨ ꯑꯩꯈꯣꯏ ꯃꯤꯑꯣꯏꯕ ꯈꯛꯇꯒꯤꯔꯥ ꯁꯥꯉꯥ ꯎꯆꯦꯛ ꯊꯋꯥꯏ ꯄꯝꯕ ꯃꯈꯣꯏꯒꯤꯁꯨ ꯁꯔꯔꯨꯛ ꯌꯥꯎꯗꯕ꯭ꯔꯥ ꯆꯤꯡ ꯄꯥꯠ ꯇꯨꯔꯦꯜ ꯃꯈꯣꯏꯁꯤꯅ ꯃꯔꯣ ꯊꯣꯛꯇꯦ ꯍꯥꯏꯗꯨꯅ ꯍꯋꯥꯏꯗ꯭ꯔꯤ ꯔꯥ ꯈ ꯈꯝꯊ ꯔꯨ ꯔꯥꯕꯤꯗꯤꯗꯤ ꯑꯩꯈꯣꯏ ꯃꯤꯑꯣ ꯑꯣꯏꯕ ꯃꯨꯛ ꯇꯣꯝꯕ ꯂꯩꯇꯦ ꯂꯩꯀꯣꯜ ꯂꯩꯀꯣꯜ ꯑꯝꯃ ꯍꯩꯀꯣꯜ ꯍꯩꯀꯣꯜ ꯑꯃ ꯌꯨꯝ ꯑꯃ ꯏꯈꯣꯜ ꯑꯃ ꯇꯨꯔꯦꯜ ꯑꯃ ꯄꯨꯈ꯭ꯔꯤ ꯑꯃ ꯆꯤꯈꯣꯟ ꯑꯃꯗ ꯎꯆꯦꯛ ꯃꯈꯣꯏꯒꯤꯁꯨ ꯊꯥꯏꯕ ꯑꯃ
ꯎꯝ
ꯁꯉꯩꯁꯤꯡꯒꯤꯁꯨ ꯊꯕꯛ ꯑꯃ ꯃꯍꯧꯁꯥꯒꯤꯁꯨ ꯊꯕꯛ ꯑꯃ ꯋꯥꯔꯤ ꯁꯥꯏꯌꯦ ꯆꯔꯦ ꯖꯒꯣꯏ ꯏꯁꯩꯥꯏ ꯗꯤꯁꯨ ꯊꯕꯜ ꯑꯃ ꯃꯈꯛ ꯂꯃꯥꯡ ꯂꯦꯝꯅ ꯍꯤꯡꯖꯕ ꯑꯩꯒꯤ ꯇꯥꯏꯕꯪ ꯑꯁꯤꯗꯥ ꯋꯥꯍꯪꯊꯣꯛ ꯂꯩꯕ ꯄꯨꯟꯁꯤ ꯑꯃ ꯇꯥꯏꯕꯪ ꯑꯝꯃ ꯄꯨꯝꯅꯃꯛ ꯑꯩꯅ ꯎꯍꯩꯅꯤꯡꯕ ꯃꯍꯗ ꯃꯎꯟꯗ ꯑꯩꯅ ꯁꯤꯅꯤꯡꯕ ꯃꯑꯣꯡꯗ ꯑꯩꯒꯤ ꯋꯥꯈꯜꯒꯤ ꯇꯥꯏꯕꯪ ꯑꯃꯥ ꯆꯦꯛꯁꯨ ꯑꯃꯥ ꯅꯨꯡꯁꯤ ꯅꯨꯡꯁꯤꯔꯨꯕ ꯈꯔꯪ ꯈꯔꯅꯗꯤ ꯍꯥꯏꯌꯦ ꯊꯝꯃꯣꯏ ꯁꯦꯡꯅ ꯅꯨꯡꯁꯤꯖꯕꯤ ꯅꯨꯡꯖꯥ ꯑꯣꯏꯕ ꯃꯍꯥꯛꯅ ꯃꯍꯥꯛ ꯅ ꯏꯅꯛꯇꯒꯤ ꯂꯤꯛꯅ ꯏꯍꯥꯛ ꯍꯕꯗꯥ ꯃꯥꯡꯖ ꯑꯣꯏꯕ ꯃꯍꯥꯛꯇꯨ ꯊꯃꯣꯏꯁꯤꯅ ꯅꯨꯡꯁꯤꯔꯨꯕꯤꯕ ꯑꯗꯨꯒꯤ ꯄꯨꯟꯁꯤ ꯆꯨꯞꯄ ꯂꯤꯛꯄ ꯉꯝꯃꯤ ꯍꯥꯏꯌꯦ ꯃꯤꯠꯂꯨꯗ ꯄꯤꯔꯪ ꯁꯤꯟꯇ꯭ꯔꯥ ꯗꯥꯕꯤꯁꯨ ꯁꯤꯟꯇ꯭ꯔꯥꯕꯥꯗꯁꯨ ꯊꯝꯃꯣꯏ ꯅꯪꯒꯤ ꯄꯤꯔꯪ ꯗꯤ ꯑꯗꯨꯗꯨꯅ ꯂꯩ ꯍꯩꯌꯦ
ꯃꯊꯪꯗꯤ
ꯎꯔꯨꯝ ꯑꯃ ꯄꯝꯖꯥꯏ ꯕꯒꯤ ꯉꯥꯊꯣꯡ ꯆꯅꯕ ꯆꯅꯕ ꯃꯔꯨꯝ ꯑꯃ ꯄꯥꯖꯩ ꯏꯀꯣꯅꯣꯃꯤꯛ ꯕ꯭ꯂꯣꯀꯦꯠ ꯗꯦ ꯏꯀꯣꯅꯣꯃꯤ ꯕ꯭ꯂꯣꯛ ꯀꯗꯥꯗꯒꯤ ꯈꯟꯖꯦꯅꯕ ꯎꯇꯨꯞ ꯑꯃ ꯄꯥꯝꯖꯥꯏꯌꯦ ꯍꯤꯡꯒꯥ ꯂꯥꯛꯄ ꯃꯃꯜ ꯈꯪꯇꯥꯛ ꯅꯕ ꯑꯗꯨꯕꯨ ꯂꯣꯔꯤꯕ ꯗꯤ ꯃꯔꯨꯞ ꯎꯇ ꯁꯨ ꯃꯃꯜꯅ ꯅꯟꯁꯤꯈ꯭ꯔꯦ ꯑꯗꯨꯕꯨ ꯉꯁꯤ ꯃꯥꯅ ꯅꯨꯡꯁꯤꯗꯦ ꯍꯥꯏꯗꯨꯅ ꯀꯞꯂꯨꯒꯅꯨ ꯊꯝꯃꯣꯏ ꯁꯣꯛꯅꯁꯤ ꯅꯁꯤꯃꯅꯥ ꯃꯤꯔꯥꯒꯤꯕꯤ ꯍꯥꯏꯗꯨꯅ ꯋꯥꯔꯨꯒꯅꯨ ꯊꯝꯃꯣꯏ ꯆꯠꯅ ꯉꯁꯤ ꯃꯥꯅ ꯅꯊꯥꯏꯕꯤꯔꯕꯁꯨ ꯆꯦꯔꯥꯒꯤꯅꯤ ꯆꯔꯥꯛ ꯈꯤꯈꯤꯒꯅꯤ ꯊꯤꯔꯛꯈꯤꯒꯅꯤ ꯍꯌꯦꯡꯗꯤ ꯁꯣꯏꯗꯅ ꯉꯁꯤꯃꯅ ꯈꯝꯕꯤꯗ꯭ꯔꯕꯁꯨ ꯟꯁꯤ ꯂꯛꯈꯃꯤ ꯍꯌꯦꯡꯗꯤ꯫ ꯇꯥꯛꯇꯥꯅ ꯉꯁꯤ ꯅꯪꯟꯅ ꯋꯥꯔꯤꯕꯁꯤꯁꯨ ꯈꯂꯛꯈꯤꯅꯤ ꯃꯍꯥꯛꯁꯨ ꯅꯣꯡꯃꯥꯟꯗꯤꯦ ꯅꯁꯤ ꯅꯟꯅ ꯀꯞꯂꯤ ꯕꯥꯁꯤꯁꯨ ꯀꯞꯂꯥꯈꯤꯅꯤ ꯃꯍꯛꯁꯨ ꯍꯌꯦꯡꯗꯤ ꯃꯥꯕꯨ ꯀꯌꯥ ꯃꯇꯤꯛ ꯅꯨꯡꯁꯤꯕ ꯈꯝꯂꯒꯅꯤ
ꯎꯝ
ꯆꯃꯦꯀꯥ
ꯍꯣꯏ ꯃꯊꯪꯗꯤ
ꯃꯂꯥꯟꯗꯥ ꯇꯣꯏꯟ ꯇꯣꯏꯅ ꯂꯛꯇꯨꯅ ꯏꯐꯝꯗ ꯅꯟꯅ ꯑꯣꯏꯅꯥꯖꯥꯔꯥꯝꯕꯤ ꯟꯁꯤꯕꯤꯌꯣ ꯁꯀꯨꯗꯥꯕꯤ ꯊꯃꯣꯏꯒꯤ ꯂꯛꯅ ꯅꯪꯁꯤꯗꯥ ꯅꯨꯡꯟꯁꯤꯅ ꯂꯩꯁꯥꯠ ꯇꯝꯂꯤꯕꯤ ꯊꯝꯖꯒꯦ ꯂꯩꯗꯥ ꯂꯦꯡꯗꯥ ꯄꯨꯟꯁꯤꯒꯤ ꯑꯣꯏꯕꯤꯌꯣ ꯅꯟꯅ ꯑꯩꯒꯤ ꯟꯁꯤ ꯇꯝꯅꯂꯦ ꯑꯃꯨꯛꯁꯨ ꯂꯩ ꯂꯩꯕꯥꯛ ꯂꯩꯕꯥꯛꯀꯤ ꯃꯍꯣꯡ ꯀꯧꯅꯥ ꯆꯠꯈꯔꯦ ꯀ꯭ꯔꯤꯀꯦꯠ ꯁꯥꯟꯅꯕ ꯌꯦꯟꯕ ꯅꯥꯔꯝꯗꯝꯗ ꯂꯣꯏꯕꯨꯣꯛ ꯇ ꯐꯥꯎꯃꯩ ꯊꯥꯔꯔꯦ ꯑꯃꯒ ꯑꯃ ꯍꯦꯛꯅꯔꯦ ꯅꯪꯒꯤꯁꯨ ꯀꯪꯂꯩꯄꯥꯛꯅꯤ ꯃꯤ ꯍꯥꯎꯔꯥꯎꯔꯦ ꯁꯥꯍꯤꯕꯀꯤ ꯃꯆꯨ ꯁꯂꯥꯔꯦ ꯀꯩꯊꯦꯜꯗ ꯈꯪꯗꯦ ꯌꯦꯡꯁꯤꯜꯂꯨꯗꯦ
ꯑꯣ
ꯊꯦꯡꯅꯔꯝꯗ꯭ꯔꯕ ꯑꯩꯅ ꯉꯔꯥꯡ ꯃꯣꯏꯒꯤ ꯀꯦꯐꯦꯗꯨꯅ ꯏ ꯏꯌꯥꯝꯃꯕ ꯑꯃꯁꯨ ꯃꯔꯨꯞ ꯏꯇꯣꯝ ꯂꯦꯛꯅꯕ ꯍꯣꯡꯅꯔꯤꯒꯦ ꯃꯤꯒꯤ ꯈꯝ ꯈꯝꯗꯥ ꯈꯪ ꯈꯗ ꯇꯨꯝꯂꯔꯦ ꯌꯣꯜꯂꯤꯡ ꯈꯣꯂꯤ ꯀꯕꯥ ꯅ ꯉꯔꯤꯔꯤꯉ ꯑꯩꯒꯤ ꯋꯥꯄꯣꯜ ꯃꯣꯏꯅ ꯌꯥꯟꯂꯥꯔꯦ ꯃꯣꯏꯒꯤ ꯃꯌꯨꯝ ꯆꯔꯔꯦ ꯑꯩꯒꯤ ꯊꯝꯃꯣꯏꯁꯦ ꯄꯥꯝꯕ꯭ꯔꯣ ꯑꯇꯝꯕ ꯊꯝꯃꯣꯏꯅꯤ ꯅꯣꯏꯒꯤ ꯑꯗꯤꯗꯥꯁꯅꯤꯀꯤ ꯕ꯭ꯔꯥꯟ ꯅꯀꯥ ꯅꯀꯥ ꯍꯤꯟꯗꯣꯏꯖꯛ ꯅꯠꯇꯦ ꯔꯤꯆꯥꯔꯖꯅ ꯑꯩꯅ ꯍꯥꯞꯄꯤꯔꯒ ꯀꯣꯟꯐ꯭ꯔꯦꯟꯁꯇ ꯋꯥꯔꯤ ꯁꯥꯟꯅꯕꯗ ꯁꯥꯟꯅꯕꯗ ꯃꯆꯦꯡꯅ ꯃꯃꯥ ꯅꯥꯕꯤꯒꯤ ꯃꯆꯦꯟ ꯆꯥꯟꯒꯤꯅꯤ ꯃꯆꯦꯟ ꯆꯥꯡꯒꯤꯅꯤ ꯨꯟꯁꯤꯂꯦ ꯈꯨꯗꯣꯜ ꯅꯛꯄꯥꯗꯥ ꯆꯤꯡꯁꯤꯡ ꯃꯣꯃꯣꯟ ꯃꯤꯅꯣꯛ ꯇꯝꯖꯥꯔꯥ ꯕꯗꯥ ꯉꯥꯏꯔꯤ ꯐꯝꯖꯅ ꯆꯤꯡꯖꯈꯤꯕ ꯅꯅꯥꯆꯣꯝ ꯑꯣꯏꯔꯝꯂꯦꯗꯅ ꯇꯤꯈꯛꯂꯦ ꯏꯈꯦꯟ ꯂꯥꯛꯛꯇ ꯟꯁꯤ ꯃꯤꯅꯣꯛ ꯄꯔꯪ ꯂꯛꯇ ꯃꯩꯇꯣꯨꯝ ꯊꯖ ꯋꯥꯔꯨꯋꯦ ꯍꯩꯁꯨ ꯅꯥꯝꯗꯥ ꯃꯣꯃꯣꯟ ꯃꯤꯅꯣꯀꯥ ꯂꯣꯏꯅ ꯂꯣꯏꯅꯅ ꯄꯤꯈꯤ ꯄꯤꯈꯦꯕꯤꯅꯤ ꯕꯤꯗꯥꯥ ꯎꯔꯒꯥ ꯃꯥꯀꯤꯀꯤ ꯃꯤꯅꯣꯛ ꯇꯦꯝꯂꯒꯦ ꯇꯦꯟꯊꯣꯛꯄ ꯑꯗꯨꯕꯨ ꯄꯥꯝꯖꯅ ꯆꯥꯛ ꯆꯥꯈꯤꯕ ꯏꯕꯤꯗꯨꯗ ꯂꯦꯝꯕꯤꯗꯨꯗ ꯊꯦꯡꯅ ꯗꯕ ꯎꯌꯨꯛ ꯎꯌꯨꯛꯀ ꯑꯣꯏꯌꯨꯀꯣ ꯅꯛ ꯌꯨꯝꯕ ꯑꯃꯗꯤ ꯑꯅꯥ ꯇꯥꯕ꯭ꯔꯣ ꯍꯥꯏꯀꯣ ꯍꯧꯖꯤꯦꯛꯁ ꯆ ꯑ ꯍꯥꯏꯒꯦ ꯍꯥꯏꯒꯦ ꯎꯔꯨꯝ ꯑꯃ ꯄꯝꯖꯥꯏ ꯗꯥꯗꯥꯒ ꯉꯥꯊꯣꯡ ꯆꯅꯕ ꯃꯔꯨꯝ ꯑꯃ ꯄꯥꯝꯖꯩ ꯏꯀꯣꯅꯣꯃꯤꯛ ꯕ꯭ꯂꯣꯛꯀꯗꯤ ꯗꯒꯤ ꯈꯟꯖꯤꯟꯅꯕ ꯎꯇꯞ ꯑꯃ ꯐꯝꯖ ꯍꯒꯥꯟꯒ ꯍꯒꯥꯟ ꯂꯥꯚ ꯃ ꯈꯟꯇ
ꯅꯪ ꯂꯣꯏꯔꯒ ꯑꯩ ꯑꯃꯨꯛ ꯇꯧꯗꯣꯏꯅꯦ ꯅꯪ ꯏꯔꯨꯕ ꯃꯇꯝ ꯂꯩꯇꯦ ꯍꯧꯖꯤꯛ
ꯎꯇꯞꯁꯨ ꯎꯇꯞꯁꯨ ꯃꯃꯜꯅ ꯅꯟꯁꯤꯡꯈ꯭ꯔꯦ
ꯑꯁ ꯃꯤꯁꯦ ꯃꯞꯅꯅ ꯃꯦꯄꯤ ꯁꯨꯗꯦ ꯑꯗꯣ ꯍꯥꯏꯌꯣ ꯍꯥꯏꯑꯣ
ꯍꯥꯏꯥꯏ ꯀꯅꯤ ꯍꯥꯏꯒꯅꯤ ꯇꯥꯏꯑꯌꯦ ꯍꯣꯏ ꯍꯥꯏꯒꯅꯤ ꯃꯟ ꯂꯗꯥ ꯇꯣꯏꯅ ꯂꯥꯛꯇꯨꯅ ꯏꯄꯥꯝꯗ ꯅꯟ ꯑꯣꯏꯅꯅꯥꯖꯥꯔꯝꯕꯤ ꯅꯨꯡꯁꯤꯕꯤꯌꯣ ꯁꯛꯈꯨꯗꯕꯤ ꯊꯃꯣꯏꯒꯤ ꯂꯥꯛꯀ ꯅꯨꯡꯟꯁꯤꯗ ꯅꯨꯡꯁꯤꯅ ꯂꯩꯆꯛ ꯇꯝꯂꯤꯕꯤ ꯊꯝꯖꯥꯏꯒꯦ ꯂꯤꯡꯗ ꯄꯨꯟꯁꯤꯒꯦ
ꯑꯥ
ꯑꯣꯏꯕꯤꯔꯣ ꯅꯪꯅ ꯑꯩꯒꯤ ꯟꯁꯤ ꯇꯝꯅ ꯂꯩ
ꯍꯣꯏ
ꯁꯨꯝꯇꯤ ꯇꯝꯅ ꯂꯩ ꯑꯩꯅ ꯆꯄꯥ ꯂꯝꯕꯤ ꯈꯨꯗꯤꯡ ꯊꯝꯕꯥ ꯈꯨꯨꯇꯥꯡ ꯈꯨꯗꯤꯟ ꯏꯃꯥꯅ ꯁꯣꯟꯅꯗꯨꯅ ꯆꯥꯛꯂꯤ ꯑꯩꯒꯤ ꯂꯞ ꯇꯥꯛꯂꯞꯄ ꯇꯤꯈꯜ ꯈꯨꯗꯤꯟ ꯁ ꯁꯧꯒꯥ ꯗꯕꯥ ꯈꯨꯗꯤꯟ ꯏꯃꯥꯅ ꯅꯥꯛ ꯈꯨꯗꯤꯟ ꯂꯥꯏꯔꯤ ꯑꯍꯣꯡꯕ